ꯍꯜꯂꯣ
ꯆꯥꯛ ꯆꯥꯔ ꯕ꯭ꯔ
ꯆꯥꯗꯔꯤ
ꯑꯦ ꯆꯥꯔꯣꯏꯗ꯭ꯔꯣ ꯉꯁꯤꯒꯤ
ꯀꯩ ꯍꯥꯏꯕꯅꯣ ꯐꯖꯅ ꯇꯥꯗꯦ
ꯄꯔꯥꯊꯥ ꯆꯥꯁꯤ
ꯑꯩ ꯍꯥꯏꯕꯗꯤ ꯇꯥꯕ꯭ꯔꯣ ꯑꯥ
ꯅꯦꯠꯋꯥꯔꯛ ꯅꯨꯉꯥꯏꯇꯕ ꯃꯜꯂꯦ
ꯆꯥꯛ ꯂꯥꯝꯗꯔꯣ ꯅꯪꯗꯤ
ꯇꯥꯕ꯭ꯔ ꯍꯜꯂꯣ ꯍꯜꯂꯣ ꯍꯂꯣ